ꯍꯂꯣ ꯍꯜꯂꯣ ꯇꯥꯕ꯭ꯔꯣ
ꯇꯥꯏꯌꯦ ꯇꯥꯏ
ꯊꯁꯥꯔꯕꯣ
ꯆꯥ
ꯀꯔꯤ ꯍꯤꯟꯖꯥꯡ
ꯏꯔꯗ
ꯎꯝ
ꯅꯪꯗꯦ
ꯑꯩꯁꯨ ꯏꯔꯣꯝꯕ ꯆꯥꯏ ꯄꯥꯟ ꯏꯔꯣꯝꯕ ꯆꯥꯏ
ꯍꯕꯅꯤꯅꯦ
ꯄꯥꯟ ꯏꯔꯣꯝꯕ ꯑꯃ ꯕꯣꯔꯥ ꯑꯃ
ꯅꯪꯅꯗꯤ ꯍꯧꯕꯗꯤ ꯑꯣꯏꯔꯝꯃꯔꯣꯏꯅꯦ
ꯅꯠꯇꯗ
ꯈꯪꯉꯦ ꯎꯝ ꯑꯩꯈꯣꯏꯁꯨ ꯏꯔꯣꯟꯕ ꯑꯩꯈꯣꯏꯁꯨ ꯏꯔꯣꯟꯕ ꯑꯃ ꯕꯣꯔꯥ ꯑꯃ ꯑꯩꯅ ꯂꯣꯏ ꯍꯧꯔꯦ ꯑꯩꯅ ꯁꯦꯝ ꯁꯥꯔꯤ ꯉꯥꯛꯇꯅꯦ
ꯎꯝꯝ ꯅꯪꯗꯤ ꯑꯌꯨꯛ ꯅꯪꯗꯤ ꯊꯕꯛ ꯌꯥꯝ ꯐꯩ ꯀꯩꯅꯣ ꯑꯌꯨꯛꯁꯨ ꯅꯪꯅ ꯇꯧꯋꯦ
ꯁꯤꯅꯦ ꯊꯕꯛ ꯐꯕꯤ ꯍꯥꯏꯁꯦ
ꯃꯥꯅꯦ ꯊꯕꯛ ꯌꯥꯝ ꯐꯩꯗ ꯅꯪꯗꯤ
ꯎꯝ ꯍꯣꯠꯅꯕ ꯌꯥꯝ ꯀꯜꯂꯦ ꯑꯩ ꯑꯅꯥꯇꯩꯗ ꯐꯠꯇ꯭ꯔꯁꯨ ꯊꯣꯡꯕ ꯊꯥꯛꯄꯗ ꯊꯕꯛ ꯌꯥꯝ ꯀꯜꯂꯦ
ꯎꯝ ꯀꯩꯅꯣꯒꯤꯁꯨ ꯑ ꯑꯦꯝ ꯌꯨꯒꯤꯁꯨ ꯃꯦꯅꯤꯐꯤꯠ ꯍꯧꯗꯣꯔꯦ ꯍꯥꯏꯌꯦꯦ ꯍꯌꯦꯡꯗꯒꯤ
ꯏꯃꯥꯟꯅꯕꯤ ꯑꯃꯅ ꯃꯦꯟ ꯐꯤꯠ ꯌꯦꯡꯖꯦ ꯍꯥꯏꯔꯝꯕꯅꯦ
ꯎꯝ ꯀꯩꯀꯩ ꯃꯣꯏ ꯅꯣꯡꯃ ꯅꯣꯡꯃꯒꯤ ꯃꯣꯏ ꯀꯩꯅꯣ ꯄ꯭ꯔꯣꯒ꯭ꯔꯥꯝ ꯄꯤꯊꯣꯛꯏꯗꯅ ꯂꯤꯁꯇꯣ
ꯈꯪꯗꯦꯗ ꯑꯩ ꯑꯗꯨꯒꯨꯝꯕꯒ ꯑꯝꯇ ꯌꯦꯡꯗꯦ
ꯀꯊꯣꯛꯄꯅꯦ ꯑꯗꯣ ꯍꯟꯗꯛꯀꯤꯗꯤ ꯑꯩ ꯀꯔꯤꯝ ꯈꯪꯗ꯭ꯔꯤꯑꯕꯀꯣ ꯑꯗꯣ ꯂꯩꯔꯀꯥꯟꯗ ꯑꯩ ꯊꯥꯔꯛꯀꯦ ꯑꯃꯃꯝ ꯑꯗ ꯅꯨꯡꯉꯥꯏꯕ ꯌꯥꯎꯗꯣꯏ ꯇꯥꯔꯒꯗꯤ ꯌꯦꯡꯉꯨꯁꯦ
ꯌꯦꯁ ꯅꯣꯡ ꯐꯥꯗꯣꯛ ꯌꯦꯡꯕ ꯌꯥꯏ ꯑꯗꯣ ꯑꯩ ꯑꯩꯈꯣꯏ ꯆꯦ ꯄꯩꯈꯥ ꯂꯣꯏꯔꯒ ꯑꯥꯗ ꯆꯠꯁꯦꯔꯅ ꯈꯟꯕꯅꯦꯕ
ꯎꯝ ꯀꯗꯥ
ꯌꯨꯝꯗ
ꯑꯥ
ꯆꯠꯂ ꯆꯠꯂꯦ ꯆꯠꯇ꯭ꯔꯗꯤ ꯃꯔꯣꯟꯗꯨ ꯄꯥꯎ ꯐꯥꯎꯅꯖꯩ
ꯍꯣꯏ ꯌꯥꯏ ꯄꯨꯡ ꯀꯌꯥ ꯇꯧꯇꯣꯏꯅꯣ
ꯑꯥ
ꯄꯨꯡ ꯀꯌꯥꯗ ꯇꯨꯞꯅꯣꯏꯅꯣ
ꯋꯥꯅꯤꯌꯦ ꯅꯪ ꯉꯁꯤ ꯀꯩꯀꯩ ꯇꯧꯔ ꯂꯩꯔꯕ
ꯑꯩ ꯉꯁꯤ ꯀꯔꯤꯝ ꯇꯧꯗꯦ ꯀꯩꯅꯣ ꯇꯧꯋꯦ ꯑꯌꯨꯛ ꯑꯌꯨꯛꯅ ꯕꯣꯛꯁ ꯕꯣꯛꯁ ꯍꯥꯜꯂꯨꯔꯦ ꯕꯣꯛ ꯁꯥꯜꯂꯨꯔꯦ ꯑꯗꯨꯒ ꯀꯩꯅꯣ ꯂꯥꯛꯑꯦ ꯑꯗꯨꯒ ꯉꯥꯏꯍꯥꯛ ꯉꯥꯏꯍꯥꯛ ꯇꯨꯝꯃꯦ ꯇꯨꯝꯕ ꯍꯥꯏꯗꯤ ꯀꯨꯏ ꯐꯖꯅ ꯇꯨꯝꯗꯦꯗ ꯑꯗꯨꯒ
ꯎꯝ
ꯍꯩꯖꯤꯡ ꯄꯣꯠꯀꯤ ꯑꯆꯥꯄꯣꯠ ꯄꯨꯔꯛꯑꯦꯅ ꯑꯃꯨꯛ ꯑꯆꯥꯄꯣꯠ ꯍꯜꯂꯦ ꯑꯃꯨꯛ ꯑꯍꯥꯟꯕ ꯆꯠꯂꯨꯔꯦ ꯑꯗꯒꯤ ꯂꯥꯛꯑꯦ ꯑꯗꯨꯗꯤ ꯀꯩꯝ ꯇꯧꯗꯦ ꯉꯁꯤ ꯁꯟꯗꯦ ꯅꯨꯃꯤꯠ ꯑꯃ ꯄꯨꯔꯥ ꯃꯥꯡꯉꯦ
ꯑꯁ ꯀꯩꯅꯣ ꯍꯥꯏꯁꯦ ꯑꯁ ꯅꯣꯡ ꯃꯇꯝ ꯌꯥꯝ ꯄꯥꯃꯅ ꯂꯤꯛꯅ ꯁꯤꯖꯤꯟꯅꯕꯅꯤ
ꯄꯝꯃꯨꯌꯦ ꯑꯁꯦꯡ ꯁꯟꯗꯦꯅꯦ ꯍꯥꯏꯔꯒ ꯀꯣꯏꯕꯁꯨ ꯆꯠꯇꯦ
ꯅꯪꯒꯤ ꯀꯣꯏꯕꯗ ꯌꯥꯝ ꯉꯥꯎꯖꯕ
ꯎꯝ ꯍꯥꯏꯗꯤꯒ ꯁꯦꯇꯔꯗꯦꯒꯁꯦ ꯌꯨꯝꯗ ꯄꯥꯡꯊꯣꯛꯍꯧꯗ꯭ꯔꯗꯤ ꯌꯥꯝ ꯄꯥꯝꯃꯨꯏꯅꯦ
ꯁꯀ ꯅꯪ ꯑꯁ ꯑꯇꯩ ꯃꯇꯝꯗ ꯌꯥꯝ ꯊꯕꯛ ꯌꯥꯝ ꯁꯨꯕ ꯃꯤꯅꯦ ꯍꯣꯠꯅꯕ ꯌꯥꯝ ꯀꯟꯅꯣ ꯄꯩꯁꯥ ꯇꯥꯟꯕ ꯆꯠꯄ
ꯎꯝ ꯌꯥꯝ ꯄꯥꯝꯃꯨꯑꯕ ꯑꯩ ꯃꯥꯡꯍꯟꯅꯤꯡꯗꯦꯕ ꯃꯇꯝꯁꯦ
ꯏꯂꯕꯔꯅꯀꯤꯁꯂ ꯊꯝꯃꯣꯅꯤ
ꯀꯔꯤꯌꯥ
ꯔꯕꯔꯅ ꯀꯤꯔ ꯊꯧꯔꯤꯅ ꯀꯤꯔ ꯊꯝꯃꯣ ꯌꯥꯝ ꯄꯥꯝꯃꯨ ꯑꯣꯏꯔꯗꯤꯅ
ꯃꯥꯅꯦ ꯑꯗꯨ
ꯑꯩ ꯀꯣꯏꯕ ꯆꯠꯍꯧꯗ꯭ꯔꯦꯅ
ꯆꯜꯗ ꯁꯦꯝ
ꯑꯩꯒꯤ ꯍꯖꯤꯡꯕꯣ ꯑꯆꯥꯄꯣꯠꯗꯤ ꯀꯩꯀꯩ ꯑꯆꯥꯄꯣꯠ ꯍꯥꯥꯜꯂ ꯃꯈꯜ
ꯍꯧꯖꯤꯛ ꯄꯣꯠꯀꯤ ꯑꯟ ꯑꯍꯟꯒꯤꯅ ꯃꯉꯥ ꯍꯥꯜꯂꯦꯕꯀꯣ ꯑꯗꯨꯒ ꯃꯣꯏ ꯂꯩꯣꯏꯁꯥꯕꯤꯒꯤꯅ ꯇꯔꯦꯠ
ꯎꯝ
ꯃ ꯑꯣꯏꯂ
ꯍ ꯌꯨꯝ ꯄꯣꯟꯅ ꯀꯩ ꯅꯨꯃꯤꯠꯇ
ꯍꯌꯦꯡꯅꯦ
ꯑ ꯂꯣꯡꯝꯔꯒꯒꯗ
ꯂꯨꯍꯣꯡꯕꯅ ꯗꯦꯠ ꯁꯤꯛꯁꯇ ꯑꯣꯏꯔ ꯃꯥꯜ ꯍꯦ ꯍꯌꯦꯡꯗꯤ ꯀꯌꯥꯅꯣ ꯅꯠꯇꯦ ꯍꯌꯦꯡ ꯍꯖꯤꯛꯄꯣꯠ ꯗꯦꯠ ꯁꯤꯛꯁ ꯎ ꯗꯦꯠ ꯑꯦꯠꯇꯔꯝꯕꯣ ꯃꯥꯂ ꯍꯕ
ꯕꯣꯔꯥ ꯌꯥꯜꯂ ꯆꯠꯂꯅꯤ ꯌꯥꯔꯣꯏ ꯀꯩꯔꯣꯏ ꯆꯍꯤꯁꯨ ꯀ ꯀ ꯀ ꯀ ꯀ ꯂꯥꯎꯁꯜꯂꯛꯄ
ꯃꯥꯅꯦ ꯑꯩꯅꯦ ꯈꯪꯕ꯭ꯔ ꯇꯦ ꯗꯤꯄꯌꯔ ꯑꯃ ꯃꯆꯥ ꯕꯦꯛꯇ ꯌꯥꯟꯕꯗꯣ
ꯑꯝ
ꯇꯦꯂꯤꯄꯦꯛ ꯑꯗꯨꯗ ꯑꯝꯇ ꯂꯩꯒꯦ ꯇꯧꯅꯤ ꯐꯖꯕ ꯑꯝꯇ ꯄꯥꯝꯃꯦ
ꯀꯩꯗꯅꯣ ꯑꯗꯨꯝ ꯄꯥꯝꯃꯛꯏꯁꯤꯅ
ꯕꯦꯛꯇ ꯌꯥꯟꯒꯦ ꯇꯧꯕ
ꯀꯤ ꯆꯦꯟ ꯃꯆꯥꯥꯗꯣꯏꯔꯅꯣ ꯍꯥꯏꯁꯦ
ꯍꯣꯏ ꯍꯣꯏ ꯀꯤꯠꯆꯦꯟ ꯃꯆꯥ ꯍꯥꯏꯁꯦ ꯑꯆꯧꯕ ꯑꯃ ꯑꯗꯨꯝ ꯆꯥꯎꯕꯗꯣ
ꯑꯣ ꯈꯪꯉꯦ ꯑꯩ ꯑꯥꯏꯖꯤꯗ ꯎꯔꯝꯃꯦ ꯑꯅꯧꯕ ꯑꯃ ꯊꯣꯛꯑꯦ ꯈꯔ ꯑꯗꯨꯝ ꯆꯥꯎꯕ ꯑꯃ
ꯑ ꯈꯔ ꯆꯥꯎꯊꯣꯛ ꯇꯧꯕꯗꯣ ꯑꯗꯨ ꯄꯥꯝꯃꯦ
ꯎꯝ ꯀ ꯅꯀꯣꯜꯂꯩꯒ ꯐꯦꯡꯉꯤꯗꯣ ꯍꯥꯏꯕꯤ꯭ꯔꯣ ꯑꯁ ꯊꯦꯡꯉꯝꯗꯧ ꯃꯥꯟꯗꯦ ꯑꯩ ꯅꯪ ꯅꯨꯀꯣꯜꯂ ꯐꯦꯡꯕꯗꯣ
ꯃ ꯀꯣ ꯂꯤꯛꯇꯤꯅꯦ ꯊꯥꯏꯅꯗ ꯑꯩ ꯏꯡꯅꯤ ꯐꯦꯡꯉꯁꯦ ꯆꯥ ꯂꯣꯟ ꯕ
ꯑꯁ ꯑꯗꯨꯗꯤ ꯀꯣꯜꯂꯤꯛ ꯐꯦꯡꯕꯩ ꯗꯨꯀꯥꯟ ꯑꯃ ꯍꯥꯡꯇꯣꯛꯑꯅꯤ
ꯎꯝ ꯀꯣꯟ ꯂꯤꯛ ꯐꯤꯡꯕꯒ ꯆꯥ ꯂꯣꯟꯕꯒꯗꯤ ꯌꯥꯝ ꯀꯥꯟꯅꯕ ꯑꯩꯁꯦ ꯑꯇꯩꯗꯨꯗꯤ ꯀꯥꯟꯅꯗ꯭ꯔꯦ ꯑꯇꯩ ꯑꯇꯩꯗꯗꯤ ꯀꯥꯟꯅꯗ꯭ꯔꯦ
ꯑ
ꯄꯨꯡꯒꯤ ꯇꯨꯡꯒꯦ ꯅꯨꯡꯇꯤꯒꯤ
ꯎꯝ ꯑꯩ ꯑꯅꯝꯕꯅꯗꯤ ꯑꯩ ꯄꯨꯡ ꯇꯔꯥꯃꯥꯊꯣꯏ ꯁ꯭ꯋꯥꯏꯗ ꯇꯨꯝꯅꯅꯕꯗꯤ ꯀꯟꯅ ꯍꯣꯠꯅꯩꯌꯦ ꯄꯨꯡ ꯇꯔꯥ ꯁ꯭ꯋꯥꯏꯗ ꯑꯗꯒꯤ ꯇꯨꯅꯕ ꯍꯣꯠꯅꯕꯁꯦ ꯁꯨꯀꯨꯝ ꯇꯨꯝꯃꯨ ꯌꯥꯗꯦ
ꯑꯩꯁꯨ ꯉꯝꯗꯦꯕ ꯉꯟꯗ ꯇꯨꯝꯕꯁꯦ ꯀꯩꯅꯣꯁꯤ ꯊꯦꯡꯅ ꯇꯨꯝꯃꯅꯤ ꯑꯗꯒꯤ ꯄꯨꯡ ꯀꯩꯅꯣꯗ ꯍꯧꯒꯠꯂꯅꯤ ꯇꯔꯦꯠ ꯃꯈꯥꯏꯅꯤ ꯄꯥꯟꯗ ꯍꯒꯣꯜꯅꯤ ꯑꯗꯨꯕꯨ ꯇꯨꯝꯅꯤꯡꯉꯤꯕꯅꯦꯕ ꯑꯩꯈꯣꯏ ꯃꯥꯁꯤꯅ ꯇꯨꯝꯒꯦ ꯌꯥꯗꯕꯩ ꯑꯩꯁꯦ ꯎꯄꯥꯏ ꯂꯩꯇꯕꯩ ꯍꯧꯒꯠꯂꯕ ꯋꯥꯅꯤ
ꯑꯩꯁꯨ ꯇꯔꯨꯛ ꯃꯈꯥꯏ ꯇꯔꯦꯠ ꯑꯩ ꯇꯔꯨꯛ ꯃꯈꯥꯏ ꯇꯔꯦꯠꯇꯗꯤ ꯍꯧꯒꯠꯅꯕ ꯍꯣꯠꯅꯩꯌꯦ
ꯍꯥꯏ ꯏ ꯊ ꯊꯦꯡꯅ ꯇꯨꯝꯅꯤ ꯅꯅꯦ ꯈꯤꯇꯪ ꯊꯦꯡꯅ ꯍꯧꯒꯠꯅꯤꯡꯉꯦ ꯍꯥꯏꯕ ꯑꯗꯨꯝ ꯁꯧꯒꯠꯄꯗꯣ ꯎꯝ ꯍꯧꯗꯣꯔꯛꯑꯕꯅꯤꯅ ꯎꯄꯥꯏ ꯂꯩꯇꯗꯅ ꯍꯧꯒꯠꯂꯦ
ꯑꯗꯨꯗꯣ ꯉꯍꯥꯟꯋꯥꯏꯒꯤ ꯅꯠꯇꯦ ꯃꯤꯅꯗꯤ ꯍꯥꯏꯅꯗ꯭ꯔꯥ ꯐꯣꯟ ꯄꯥꯏꯕꯗꯒꯤ ꯍꯧꯖꯤꯛ ꯃꯇꯝꯗ ꯅꯍꯥꯁꯤꯡꯁꯦ ꯉꯟꯅ ꯇꯨꯝꯕ ꯑꯝꯇ ꯂꯩꯇ꯭ꯔꯦ ꯀꯥꯏꯅ
ꯎꯝ ꯎꯝ
ꯎ ꯈꯪꯗꯦ ꯍꯧꯖꯤꯛꯀꯥꯟ ꯑꯩ ꯉꯅꯁꯨ ꯑꯗꯨꯝ ꯇꯨꯝꯕ ꯉꯝꯗꯦ ꯑꯩ ꯑꯥꯡ ꯊꯥꯏꯅ ꯂꯥꯏꯔꯤꯛ ꯇꯝꯃꯤꯉꯩꯗꯁꯨꯅꯦ ꯊꯥꯏꯅ ꯂꯥꯏꯔꯤꯛ ꯇꯝꯃꯤꯉꯩꯗꯗꯤ ꯐꯤ ꯅꯣꯉꯥꯟꯕꯒ ꯌꯥꯎꯋ ꯇꯥꯎꯏ ꯇꯨꯝꯗꯕ
ꯎꯝ
ꯆꯔꯥ ꯍꯦꯟꯕꯗꯁꯨ ꯆꯔꯥ ꯍꯦꯟꯕꯗꯁꯨ
ꯍꯥꯏꯅ ꯃꯦꯇ꯭ꯔꯤꯛ ꯊꯥꯔꯝꯗꯥꯏꯗꯒ ꯆꯠ ꯑꯍꯤꯡꯗꯒ ꯍꯧꯒꯠꯆꯔꯤ ꯄꯣꯠꯅꯤ
ꯍꯣꯠꯅꯕ ꯌꯥꯝ ꯀꯜꯂꯛꯄ ꯃꯤꯅꯦ ꯅꯪꯕꯨꯗꯤ ꯑꯩ ꯈꯪꯉꯦ
ꯑꯍꯤꯡꯗꯒ ꯍꯧꯒꯠꯂꯒ ꯂꯥꯏꯔꯤꯛꯀ ꯄꯥꯗꯅ ꯕ꯭ꯔꯁꯀꯁꯤ ꯏꯃꯨꯡꯗ ꯇꯧꯗꯅ ꯑꯁ ꯀꯃꯥꯏꯅ ꯇꯧꯔꯤꯅꯣꯉꯣꯟꯗ ꯍꯧꯖꯤꯛꯁꯤꯅ ꯂꯣꯏꯔꯦ ꯀꯔꯤ ꯇꯝꯈꯤꯒꯦꯒ ꯂꯣꯏ ꯀꯥꯎꯔꯦ
ꯑꯁ ꯑꯩꯈꯣꯏꯗꯤ ꯍꯥꯟꯅ ꯍꯥꯟꯅꯒ ꯈꯔ ꯐꯠꯂꯛꯇꯅꯦ ꯍꯧꯖꯤꯛ ꯂꯥꯏꯔꯤꯛ ꯇꯝꯕꯁꯤꯗꯤ ꯄꯨꯔꯥ ꯀꯩꯅꯣꯝ ꯇꯧꯈ꯭ꯔꯦ
ꯑꯦꯝ ꯌꯨꯗ ꯑꯦꯝ ꯌꯨꯗ ꯑꯃꯨꯛ ꯇꯕꯗ ꯄꯨꯡꯉꯥ ꯉꯥꯎꯔꯦꯀꯣ ꯈꯣꯠꯂꯣꯏꯅ
ꯑꯁꯤ ꯅꯪ ꯅꯉ ꯑꯕ ꯅꯅꯤꯗꯦ
ꯀꯣ ꯀꯣ ꯂꯣꯏ ꯐꯥꯎ ꯆꯪꯈ꯭ꯔꯦ ꯑꯗꯨꯅꯦ ꯍꯟꯗꯛꯇꯤ
ꯐꯒꯤꯅꯗꯤ ꯑꯩꯈꯣꯏꯅ ꯑꯩꯈꯣꯏꯅ ꯑꯦꯂꯚꯦꯟ ꯇꯨꯋꯜꯞꯇ ꯇꯝꯃꯤꯉꯩ ꯃꯇꯝꯗꯗꯤ ꯑꯍ ꯍꯧꯒꯠꯇꯅ ꯂꯥꯏꯔꯤꯛ ꯄꯔꯤꯈꯥꯅꯤꯒꯅ ꯂꯥꯏꯔꯤꯛ ꯌꯥꯝ ꯄꯥꯗ꯭ꯔꯥ
ꯑꯗꯨꯅꯦ ꯍꯥꯏꯁꯦ ꯀꯃꯥꯏꯅ ꯇꯧꯋꯅꯤ ꯑꯩꯉꯣꯟꯗꯛꯦ ꯍꯧꯖꯤꯛꯁꯤꯅ ꯀ ꯂꯔꯤ ꯁꯨꯡ ꯄ ꯄꯥꯅꯤꯡꯗ꯭ꯔꯦ
ꯑꯦꯝ ꯌꯨ ꯈꯛꯇ ꯅꯠꯇꯦꯍꯦ ꯆꯥꯎꯔ ꯆꯥꯎꯔ ꯂꯥꯏꯔꯤꯛ ꯄꯥꯕ ꯁꯨꯝ ꯁꯨꯝ ꯁꯨꯝ ꯁꯨꯝ ꯇꯜꯂꯛꯑꯦ ꯍꯥꯏꯕ ꯃꯤꯗꯤ ꯆꯥꯎꯔ ꯆꯥꯎꯔꯒ ꯑꯅꯧꯕ ꯂꯧꯁꯤꯡ ꯒ꯭ꯌꯥꯟ ꯂꯧꯁꯤꯟꯅꯕ ꯍꯣꯠꯅꯩ ꯑꯩꯈꯣꯏꯗꯤ ꯆꯥꯎꯔ ꯆꯥꯎꯔꯒ ꯃꯌꯥꯝꯁꯦ ꯏꯛꯅꯣꯔ ꯇꯧꯅꯅꯕ ꯏꯛꯅꯣꯔ ꯇꯧꯅꯅꯕ ꯍꯣꯠꯅꯩꯌꯦꯕ
ꯃꯥꯅꯦ
ꯑꯁ ꯈꯪꯗꯦꯅꯦ ꯒ꯭ꯌꯥꯟꯒ ꯇꯥꯖꯔꯦ ꯎꯝ
ꯅꯥꯏꯠ ꯑꯥꯎꯇꯤꯡ ꯆꯠꯇꯕꯗ ꯅꯪ ꯇꯨꯝꯕ ꯌꯥꯔꯔꯣꯏ
ꯑꯁꯦꯡꯕ ꯑꯩꯩꯅꯁꯤ ꯀꯦ ꯆꯠꯇꯦꯣꯖꯛꯇ ꯃꯣꯏ ꯃꯣꯏ ꯃꯣꯏ ꯑꯅꯤꯅꯤ ꯉꯁꯥꯏ ꯄꯨꯡ ꯀꯌꯥꯗ ꯍꯟꯈꯤꯒꯦ
ꯄꯨꯡ ꯑꯅꯤ ꯈꯔ ꯍꯦꯜꯂꯛꯄ ꯑꯗꯨꯋꯥꯏꯗ
ꯋꯥꯟ ꯌꯔ ꯍꯩꯂꯛꯄ ꯑꯗꯨꯋꯥꯏꯗ
ꯎꯝ ꯇ ꯅꯨꯏꯕꯥꯅꯤꯅ ꯋꯥꯔꯤ ꯁꯥ ꯁꯥ ꯃꯁꯥ ꯇꯅ ꯑꯗꯨꯝ ꯂꯩꯔꯦ ꯑꯗꯨꯒ ꯑꯃꯗꯅ ꯇꯨꯝꯗꯅ ꯇꯨꯝꯗꯅ ꯐꯣꯏꯖꯨꯞꯁꯤꯡ ꯈꯔ ꯏꯕꯥꯅꯤꯗꯤ ꯄꯥꯊꯤ ꯁꯨꯅꯕ ꯂꯥꯏꯐ ꯍꯤꯁꯇ꯭ꯔꯤ ꯁꯨꯅꯗꯅ ꯅꯨꯡꯕꯨ ꯅꯨꯡꯉꯥꯏꯕ ꯑꯃ
ꯍꯝ
ꯅꯪꯗꯤ ꯉꯔꯥꯡ ꯂꯣꯏꯕꯧ ꯌꯦꯡꯉꯦꯅ ꯍꯥꯏꯌꯦ ꯃꯣꯏꯅ
ꯗ ꯃꯣꯏ ꯑꯦꯅꯤꯗꯤ
ꯅꯣꯏ ꯑꯅꯤ ꯂꯣꯏꯐꯧ ꯌꯦꯡꯉꯛꯇ꯭ꯔꯦ ꯑꯩꯅꯁꯨ ꯉꯟ ꯇꯥꯟꯅꯍꯜꯂꯛꯑꯣ ꯍꯥꯏꯕ ꯍꯥꯏꯗꯤ ꯊꯦꯡꯉꯗꯤ ꯅꯨꯡꯉꯥꯏꯇꯦꯗꯅ
ꯎꯝ
ꯑꯗ ꯑꯣꯀꯦ
ꯉꯔꯥꯡ ꯏꯁꯩ ꯑꯗꯨꯝ ꯉꯟꯅ ꯂꯣꯏꯗ
ꯑꯗꯨ ꯃꯕꯥꯅꯤꯒꯤ ꯌꯦꯟ ꯈꯔ ꯂꯧꯕꯤꯔꯣꯏ ꯌꯦꯟ ꯈꯔ ꯊꯣꯡꯉꯦ ꯅꯣꯡꯉꯥꯜꯂꯒꯅ ꯑ ꯍꯪꯒꯥꯝ ꯀꯩꯀꯩ ꯊꯣꯡꯉꯦ ꯂꯣꯏ ꯆꯥꯃꯤꯟꯅꯔ
ꯎꯝꯉꯁꯥꯏ
ꯌꯥꯍꯧ ꯊꯦꯡꯕ
ꯎꯝ ꯌꯥꯍꯧ ꯊꯦꯡꯉꯝꯃꯅꯤ ꯈꯪꯕ
ꯎꯝ ꯑꯗꯨꯗꯤ ꯉꯍꯥꯟꯈꯩꯗꯤ ꯑꯩꯈꯣꯏ ꯏꯆ ꯏꯅꯥꯎ ꯏꯕꯥꯅꯤ ꯈꯛꯇꯅꯤꯅꯅ ꯍꯟꯇꯛ ꯇꯟꯅ ꯍꯧꯕꯣꯏꯖꯦꯁꯨꯨ ꯑꯇꯩꯇꯅꯤ ꯑ
ꯀꯩꯅꯣꯒꯤꯁꯤꯗ ꯑꯩꯅ ꯑꯦ ꯑ ꯃꯦꯂꯥ ꯇꯧꯅꯤ ꯍꯥꯏꯕꯗꯣ ꯁꯒꯣꯜꯕꯟ ꯇꯦꯔꯥꯒꯤꯗ
ꯑꯥ
ꯑꯗꯨꯗꯣ ꯑꯩꯣꯏ ꯃꯣꯔꯦ ꯑꯅꯤꯅꯦ ꯑꯩꯈꯣꯏ ꯑꯅꯤꯅꯦ ꯇꯧꯔꯒ ꯑꯩꯈꯣꯏ ꯃꯔꯤ ꯌꯦꯡꯉꯨꯁꯦ
ꯀꯔꯤ ꯅꯨꯃꯤꯠꯇꯒꯤꯅꯣ ꯑꯗꯨꯕꯣ
ꯗꯦꯠ ꯇꯦꯟꯗꯒꯤꯅꯦ ꯍꯥꯏꯕꯅꯦ
ꯑꯣ ꯇꯦꯟꯗꯩꯅ ꯀꯔꯝ ꯀꯥꯟ ꯂꯣꯏꯗꯣꯏꯕ
ꯗꯦꯠ ꯇꯦꯟꯗꯩꯅ ꯈꯈꯪꯗꯦ ꯅꯨꯃꯤꯠ ꯇꯔꯥꯅꯤꯃꯨꯛꯇꯤ ꯇꯧꯗꯧ ꯃꯥꯜꯂꯦ ꯑꯩ ꯀꯥꯎꯔꯦ ꯗꯠꯇꯗ ꯏꯩꯅ ꯀꯌꯥꯕꯅ
ꯌꯦꯡ ꯃꯦꯔꯤꯒꯣꯜ ꯔꯥꯎꯟ ꯑꯗꯨꯗꯇꯣꯡꯕ ꯇꯣꯡꯕꯗꯣ ꯑꯩꯗꯤ ꯍꯩꯇꯦ ꯑꯗꯩ ꯍꯩꯇꯕ ꯃꯤꯟꯁ ꯑꯩꯗꯤ ꯀꯣꯛꯁꯨ ꯉꯥꯎꯋꯦꯕ ꯇꯣꯡꯕ ꯌꯥꯗꯦꯕ
ꯎꯝ
ꯑꯗꯨ ꯇꯟ ꯍꯧꯔꯦ ꯑꯗꯨꯒ ꯆꯥꯃꯤꯟꯅꯔꯁꯤ ꯇꯟꯁꯤꯁꯨꯅꯦ ꯍꯥꯟꯅꯗꯤ ꯑꯗꯨꯝ ꯂꯩꯔꯝꯃꯦ
ꯎꯝ
ꯂꯩꯔꯒ ꯆꯥꯕ ꯍꯟꯗꯛ ꯑꯩꯈꯣꯏ ꯏꯅꯥꯎꯄꯥ ꯊꯣꯛꯂꯛꯄ ꯄꯗ ꯅꯨꯡꯇꯤꯒꯤ ꯇꯟ ꯆꯥꯒꯦꯅ ꯑꯗꯨꯝ ꯇꯧꯕ ꯑꯩꯉꯣꯟꯗ ꯇꯟ ꯂꯩꯔꯨꯒꯦ ꯇꯠꯂꯨꯦ ꯍꯥꯏꯩꯅ ꯅꯨꯡꯇꯤꯒꯤ ꯂꯨꯄꯥ ꯀꯨꯟꯊ꯭ꯔꯥ ꯅꯤꯐꯨ ꯍꯨꯟꯗꯣꯛꯑꯗꯤ ꯅꯪ ꯀꯃꯥꯏꯅ ꯌꯥꯗꯣꯔꯤꯅ ꯑꯗꯒꯤꯗꯤ ꯑꯩꯅ ꯑꯩꯅ ꯂꯩꯔꯦ ꯑꯗꯨꯒ ꯅꯨꯡꯇꯤꯒꯤ ꯇꯟ ꯃꯔꯤ ꯅꯠꯇ꯭ꯔꯒ ꯃꯉꯥ ꯑꯗꯨꯝ ꯍꯧꯔꯦ ꯑꯗꯨꯒ ꯑꯗꯨꯃꯥꯏꯅ ꯇꯧꯔ ꯅꯨꯡꯇꯤꯒꯤ ꯆꯥꯏ ꯅꯨꯡꯇꯤꯒꯤ ꯆꯤꯆꯦꯠꯇ ꯂꯩꯔꯒꯦ ꯆꯤꯆꯦꯠꯇ ꯑꯩꯅ ꯅꯪ ꯅꯣꯡꯃꯗ ꯄꯩꯁꯥ ꯀꯌꯥꯝ ꯊꯣꯛꯒꯦ ꯅꯪꯅ ꯅꯨꯡꯇꯤꯒꯤ ꯇꯟ ꯆꯥꯅꯤꯡꯉꯤꯁꯦ ꯅꯅ ꯑꯩꯅ ꯆꯩꯔꯦ ꯏꯅꯥꯎꯅ ꯅꯨꯄꯥ
ꯑꯥ
ꯍꯥꯏꯌꯦꯡ ꯅꯪ ꯅꯣꯡꯃꯗ ꯄꯩꯁꯥ ꯀꯌꯥ ꯊꯣꯛꯑꯒꯦ ꯅꯪꯅ ꯅꯨꯡꯇꯤ ꯈꯤꯇ ꯆꯥꯒꯦ ꯅꯨꯡꯤꯒꯤ ꯈꯤꯇ ꯆꯦ
ꯑꯦ ꯇꯟ ꯅꯪ ꯇꯟ ꯆꯥꯕ ꯍꯥꯏꯗꯣ ꯀꯩꯅꯣ ꯇꯧꯋꯦ ꯑꯩꯈꯣꯏꯁꯨ ꯅꯨꯡꯇꯤꯒꯤ ꯇꯟꯍꯧꯋꯦꯕꯀꯣ ꯑꯌꯨꯛꯇ ꯑꯩꯈꯣꯏꯒꯤꯅ ꯅꯨꯡꯗꯥꯡ ꯇꯣꯊꯣꯛꯑꯒ ꯊꯝꯃꯝꯃꯦꯗꯅ ꯐ꯭ꯔꯤꯖꯇ ꯍꯥꯞꯆꯜꯂꯒ ꯑꯗꯨ ꯑꯌꯨꯛꯇ ꯍꯧꯕ
ꯎ ꯎꯝ ꯍꯜꯂꯣ
ꯍꯥꯎ
ꯑꯣ ꯅꯪ ꯅꯪ ꯇꯧꯗꯕꯨ ꯇꯧꯔꯣꯀꯣ
ꯑꯣ ꯑ ꯍꯣꯏ ꯍꯣꯏ ꯊꯝꯃꯒꯦꯀꯣ ꯎꯝ